ꯍꯜꯂꯣ ꯑꯥꯎ ꯇꯥꯏꯌꯦ
ꯀꯩꯗꯧꯔ ꯂꯩꯒꯦ
ꯍꯤꯞꯔꯒ ꯂꯩꯌꯦ
ꯅꯨꯡꯉꯥꯏꯔꯦꯅꯦ
ꯅꯨꯡꯉꯥꯏꯇꯦꯗ ꯑꯗꯨꯝ ꯇꯧꯕ ꯇꯧꯐꯝ ꯈꯪꯗꯕꯒꯤ ꯍꯤꯞꯂꯒ ꯂꯩꯕꯅꯦ ꯅꯪꯗꯤ ꯀꯩꯗꯧꯔꯤꯅꯣ
ꯐꯝꯃꯒ ꯂꯩꯌꯦ ꯆꯥꯛ ꯏꯟꯁꯥꯡꯗꯤ ꯂꯣꯏꯁꯤꯜꯂꯕꯣ
ꯊꯣꯡꯕ ꯍꯧꯗ꯭ꯔꯤꯌꯦ ꯍꯣꯔꯦꯟ ꯇꯞꯅ ꯊꯣꯡꯒꯦꯗ ꯍꯣꯏꯗꯤ
ꯍꯣꯔꯦꯟ ꯀꯔꯝꯀꯥꯟꯗ
ꯄꯨꯡ ꯇꯦꯟꯗ
ꯋꯥ ꯉꯟꯃꯜꯂꯦꯍꯦ ꯄꯨꯡ ꯇꯦꯟꯗꯗꯤ
ꯍꯣꯏ ꯉꯜꯂꯦ ꯆꯥꯛ ꯆꯥꯗꯣꯢ ꯍꯧꯋꯦꯟ ꯄꯨꯡ ꯄꯨꯡ ꯊꯦꯠ ꯄꯨꯡ ꯇꯦꯟꯅ ꯊꯣꯡꯔꯒ ꯍꯌꯦꯡ ꯍꯌꯦꯡ ꯃꯨꯡ ꯑꯃꯗ ꯆꯥꯒꯅꯤ
ꯄꯨꯡ ꯄꯨꯡ ꯑꯃꯗ ꯊꯣꯡꯉꯣ ꯑꯗꯨꯒ ꯑꯅꯤꯗ ꯆꯥꯁꯤꯜꯂꯣ ꯑꯗꯨꯒ ꯇꯨꯝꯃꯣ ꯑꯍꯨꯝ ꯑꯍꯨꯝ ꯑꯍꯨꯝꯗ ꯇꯨꯝꯃꯣ ꯄꯨꯡ ꯑꯍꯨꯝꯗ ꯇꯨꯝꯃꯒ ꯄꯨꯡ ꯇꯔꯥꯗ ꯑꯃꯨꯛ ꯍꯧꯒꯠꯂꯣ
ꯍꯝ ꯑꯗꯨꯁꯨ ꯇꯧꯕ ꯌꯥꯕꯖꯥꯠꯅꯤ
ꯇꯧꯕ ꯌꯥꯕꯅꯦ
ꯎꯝ ꯅꯪꯗꯤ ꯆꯥꯛ ꯢꯟꯁꯥꯡ ꯏꯃꯥꯟꯅꯕꯤ ꯈꯣꯏꯒ ꯃꯦꯡꯒꯣ ꯂꯧꯕ ꯆꯠꯂꯦ ꯑꯥꯗ
ꯉꯁꯥꯏ ꯅꯣꯏ ꯍꯩꯅꯧ ꯂꯧꯕ ꯆꯠꯅꯤ ꯍꯥꯏꯕꯗꯣ
ꯍꯣꯏ ꯑꯗꯨꯅꯤ
ꯅꯨꯡꯉꯥꯏꯔ‌ꯦꯅꯦ ꯀꯌꯥꯃꯨꯛ ꯕꯣꯔꯥ ꯀꯌꯥꯃꯨꯛ ꯄꯨꯔꯛꯑꯕ꯭ꯔꯥ
ꯕꯣꯔꯥ ꯑꯅꯤ
ꯕꯣꯔꯥ ꯑꯅꯤ ꯑꯅꯤ ꯈꯇꯥꯡ ꯢꯁ ꯌꯥꯝꯃꯟꯗꯦ ꯍꯦ ꯕ‌ꯣꯔꯥ ꯑꯅꯤ ꯈꯛꯇꯪꯗꯤ
ꯍꯣꯏ ꯅꯣꯏ ꯅꯣꯏꯒꯤꯗꯤ ꯕꯣꯔꯥ ꯃꯔꯤ ꯃꯉꯥ ꯂꯧꯕꯅꯤꯅꯀꯣ
ꯑꯩꯈꯣꯏꯗꯤ ꯕꯣꯔꯥ ꯃꯔꯤ ꯃꯉꯥꯅꯤ ꯑꯁ ꯕꯣꯔꯥ ꯕꯣꯔꯥ ꯑꯅꯤ ꯈꯛꯇꯪ ꯀꯃꯥꯏꯅ ꯆꯥꯒꯗꯣꯏꯅꯣ ꯅꯣꯏ
ꯁꯤꯗꯤ ꯃꯤꯅ ꯆꯦꯔꯤꯇꯤꯒꯤ ꯄꯤꯕꯗꯣ ꯅꯨꯡꯁꯤꯅ ꯂꯧꯕ ꯂꯥꯛꯑꯣ ꯆꯥꯕ ꯂꯥꯛꯑꯣ ꯍꯥꯏꯕꯗꯣ ꯑꯗꯨꯝ ꯂꯧꯕ ꯆꯠꯄꯅꯦ
ꯏꯁ ꯅ‌ꯣꯏ ꯅꯍꯥꯟ ꯅ ꯅꯍꯥꯟ ꯅꯍꯥꯟ ꯑꯩꯅ ꯍꯥꯏꯔꯒ ꯂꯧꯕ ꯂꯥꯛꯑꯣ ꯍꯥꯏꯔꯒ ꯑꯁ ꯂꯥꯛꯅꯤꯡꯗꯦ ꯅꯣꯏ ꯈꯨꯟꯗ ꯂꯥꯛꯅꯤꯡꯗꯦ ꯅꯪ ꯍꯥꯏꯕꯗꯣ ꯆꯥꯅꯤꯡꯗꯦ ꯆꯥꯅꯤꯡꯗꯦ ꯍꯥꯏꯕꯗꯣ
ꯍꯥꯏꯗꯦꯍ‌ꯦ ꯑꯩ ꯑꯗꯨꯃꯛꯇꯤ
ꯍꯥꯏꯌꯦ ꯅꯍꯥꯟ ꯅꯍꯥꯟ ꯅꯍꯥꯟꯗꯒꯤ ꯑꯩ ꯂꯧ ꯂꯧꯕ ꯂꯥꯛꯑꯣ ꯕꯣꯔꯥ ꯕꯣꯔꯥ ꯂꯩꯌꯦ ꯅꯪ ꯆꯥꯕ ꯉꯝꯃꯣꯏꯗꯕꯒꯤ ꯄꯨꯋꯣ ꯍꯥꯏꯔꯒ ꯅꯪꯅ ꯢꯁ ꯑꯗꯨ ꯑꯗꯨ ꯇꯧꯋꯦ ꯑꯩꯈꯣꯏ ꯑꯩꯈꯣꯏ ꯁꯥꯏꯅ ꯌꯥꯔꯣꯏ ꯑꯩꯈꯣꯢ ꯍꯦꯔꯣꯅ ꯌꯥꯔꯣꯏ ꯃꯥꯅ ꯌꯥꯔꯣꯏ ꯅꯣꯏꯔꯣꯝꯗ ꯏꯔꯥꯡ ꯀꯜꯂꯦ ꯈꯣꯠꯂꯦ ꯋꯥ ꯄꯨꯡ ꯉꯥꯡꯉꯒ ꯉꯁꯤꯅ ꯑꯃꯨꯛ ꯅꯃꯥꯟꯅꯕꯤ ꯈꯣꯢꯗ ꯂꯧꯕ ꯆꯠꯂꯦ ꯑꯁ ꯌꯥꯝ ꯄꯣꯡꯉꯦꯀꯣ
ꯈꯪꯗꯦ ꯄꯣꯡꯗꯦ
ꯄ‌ꯣꯡꯈ꯭ꯔꯦ ꯄꯣꯡꯈ꯭ꯔꯦ ꯇꯥꯕ꯭ꯔꯣ
ꯇꯥꯏꯌꯦ ꯅꯪꯗꯤ ꯀꯅꯥꯅ ꯆꯥꯛ ꯏꯟꯁꯥꯡ ꯊꯣꯡꯕ꯭ꯔꯥ
ꯉꯁꯤꯗꯤ ꯏꯈꯣꯏ ꯕꯥꯅ ꯊꯣꯡꯕ ꯃꯥꯜꯂꯦ
ꯋꯥꯎ ꯃꯤ ꯃꯄꯥꯗꯤ ꯏꯟꯁꯥꯡ ꯊ‌ꯣꯡꯉꯤꯕ‌ꯣ
ꯏꯁ ꯑꯈꯣꯏꯕꯥ ꯑꯥꯈꯣꯏ ꯕꯥꯗꯤ ꯏꯟꯁꯥꯡ ꯏꯟꯁꯥꯡ ꯌꯥꯝ ꯊꯣꯡꯕꯅꯦꯍꯦ
ꯑꯦ ꯃꯈꯨꯠ ꯍꯥꯎꯕ꯭ꯔꯣ ꯊꯣꯡꯕꯥꯥꯟ ꯊꯣꯡꯕꯗꯣ
ꯑꯁ ꯍꯥꯎꯋꯤꯗ ꯍꯥꯎꯕꯗꯤ ꯑꯩꯒꯤ ꯈꯨꯠꯅ ꯍꯦꯟꯅ ꯍꯥꯎꯋꯤ ꯂꯩꯁꯥꯕꯤꯅ ꯂꯩꯁꯥꯕ ꯕꯤꯅ ꯏꯟꯁꯥꯡ ꯂꯩꯕꯤꯔꯒ ꯄꯥꯈꯪꯅ ꯊꯣꯡꯕꯗ ꯑꯁ ꯈꯨꯍꯥꯎꯁꯤꯗꯤꯕ
ꯑꯣ ꯌꯥꯝ ꯐꯩꯌꯦꯀꯣ ꯃꯤꯗꯤ ꯆꯥꯛ ꯌꯦꯟꯁꯥꯡ ꯊꯣꯡꯕꯒ ꯍꯩꯔꯗꯅ
ꯌꯥꯝ ꯍꯥꯏꯩꯕꯅ‌ꯦꯍ‌ꯦ ꯑꯁ
ꯆꯦꯝ ꯑꯣꯏꯈ꯭ꯔꯣ ꯔꯦꯁꯇꯨꯔꯥꯟ ꯑꯃꯗ
ꯌꯦꯟꯊꯦꯝ ꯌꯦꯟꯗꯦꯝꯒ ꯊꯣꯡꯉꯀꯥꯟꯗꯀꯣ ꯑꯁ ꯇꯦꯡꯀꯣꯜꯗ ꯀꯣꯊꯣꯛꯑꯀꯥꯟꯗꯗꯤ ꯉꯥ ꯑꯣꯏ ꯂꯩꯔꯝꯗꯣꯏꯅꯦ
ꯌꯝ ꯐꯩꯍꯦ ꯑꯗꯨꯒꯨꯝꯕ ꯇꯦꯂꯦꯟꯗꯤ ꯋꯥ ꯌꯥꯝ ꯐꯩ ꯑꯩꯁꯨ ꯑꯩꯁꯨ ꯅꯍꯥꯟꯗꯣ ꯑꯂꯨ ꯊꯣꯡꯕꯅꯦ ꯑꯗꯣ ꯑꯗꯨꯒ ꯌꯦꯟ ꯁꯥ ꯑꯣꯏꯅ ꯊꯣꯛꯂꯛꯄꯅꯤꯗ
ꯏꯁ ꯌꯦꯟ ꯊꯣꯡꯉꯒ ꯌꯦꯟ ꯑꯂꯨ ꯊ‌ꯣꯡꯕꯅꯤ ꯅꯆꯤꯟꯊꯤꯒꯅꯨ ꯅꯪ ꯗꯨꯀꯥꯟ ꯗꯨꯀꯥꯟ ꯆꯤꯀꯟ ꯀꯛꯐꯝ ꯌꯦꯟ ꯀꯛꯐꯝꯗꯒꯤ ꯌꯦꯟ ꯂꯧꯔꯛꯑꯒ ꯑꯂꯨ ꯊꯣꯡꯕꯨꯅꯦ ꯌꯦꯟ ꯁꯥ ꯑꯣꯟꯊꯣꯛꯑꯦ ꯀꯥꯏꯅ ꯅꯆꯤꯟ ꯊꯤꯒꯅꯨ
ꯑꯈꯣꯏꯗꯤ ꯑꯗꯨꯝ ꯇꯧꯗꯦ ꯈꯪꯗꯦ ꯑꯥꯂꯨ ꯑꯗꯨꯝ ꯐꯨꯠꯂꯕ ꯌꯦꯟ ꯃꯐꯩ ꯃꯐꯩꯗꯣ ꯑꯗꯨꯝ ꯊꯣꯛꯂꯛꯄꯅꯦ
ꯀꯔꯤꯒꯤꯔ ꯂꯩꯁꯥꯕꯤꯁꯦ ꯃꯆꯤꯟ ꯌꯥꯝ ꯍꯥꯏꯌꯦꯀꯣ
ꯆꯤꯟ ꯍꯩꯕ ꯅꯠꯇꯦ ꯑꯁꯦꯡ ꯑꯁꯦꯡꯕ ꯍꯥꯏꯕꯅꯤ ꯑꯩꯈꯣꯏꯗꯤ
ꯑꯁ꯫ ꯄꯥꯈꯪ ꯄꯥꯈꯪꯅꯒ ꯑꯁ ꯅꯪ ꯐꯣꯇꯣ ꯑ ꯊꯥꯕꯤꯔꯛꯑꯣ ꯌꯦꯡꯒꯦ ꯍꯥꯏꯔꯒ ꯑꯁ꯫ ꯐꯣꯇꯣ ꯂꯩꯇꯦ ꯐꯣꯇꯣ ꯂꯩꯇꯦ ꯄꯤꯛꯆꯔ ꯂꯩꯇꯦ ꯍꯥꯏꯔ ꯒꯅꯤ ꯑꯁ ꯐꯣꯟ ꯑꯃꯨꯛ ꯌꯦꯡꯉꯀꯥꯟꯗꯗꯤ ꯂꯤꯁꯤꯡ ꯑꯃ ꯂꯤꯁꯤꯡ ꯑꯅꯤ ꯂꯤꯁꯤꯡ ꯑꯍꯨꯝ ꯂꯩꯔꯝ
ꯑꯗꯨꯅꯦ꯫
ꯅꯪꯁꯨ ꯑꯗꯨꯃꯥꯏꯟ ꯇꯧꯕ ꯃꯥꯜꯂꯦꯀꯣ ꯃꯔꯛ ꯃꯔꯛꯇ꯫
ꯃꯤꯒꯤ ꯐꯣꯇꯣꯕꯨ ꯀꯅꯥ ꯀꯅꯥꯟ ꯊꯥꯒꯦꯔꯥ꯫
ꯏꯁ꯫ ꯃꯤ ꯔꯣ ꯔꯣ ꯔꯣꯅꯥꯜꯗꯣꯈꯣꯏ ꯀꯩꯅꯣ ꯁꯤ ꯐꯤꯂꯝ ꯏꯁꯇꯥꯔꯈꯣꯏ ꯊꯥꯒꯠꯂꯤꯁꯤꯗꯤ꯫
ꯎꯝ ꯐꯤꯂꯝꯁꯇꯥꯥꯔꯗꯤ ꯐꯤꯂꯝꯁꯇꯥꯔꯅꯤꯅ ꯑꯗꯣ ꯃꯤꯅ꯫ ꯐꯣꯇꯣ ꯊꯥꯔꯛꯑꯣ ꯍꯥꯏꯅ ꯄꯪꯄꯪ ꯇꯧꯔꯗꯤ꯫
ꯐꯤꯂꯝ ꯏꯁꯇꯥꯔꯁꯨ ꯃꯤꯅꯦ ꯂꯩꯁꯥꯕꯤꯁꯨ ꯃꯤꯅꯦ꯫
ꯑꯗꯨ ꯑꯣꯏꯔꯗꯤ ꯑꯩꯒꯤꯗꯤ ꯑꯇꯣꯞꯄ ꯂꯩꯁꯥꯕꯤꯒ ꯃꯥꯟꯅꯗꯦꯕ꯫ ꯐꯣꯇꯣ ꯊꯧꯔꯛꯑꯣ ꯍꯥꯏꯔꯗꯤ ꯊꯥꯗꯦꯕ ꯏꯁꯇ꯭ꯔꯦꯟꯖꯔꯁꯤꯡꯅ ꯍꯥꯏꯕꯗꯤ ꯃꯤ ꯈꯔꯗꯤ ꯏ꯫ ꯔꯣꯅꯦ ꯑꯦꯗꯤꯇꯔ ꯌꯥꯝ ꯂꯩ ꯑꯗꯨ ꯌꯥꯝ ꯄꯣꯡꯉꯦ ꯍꯥꯏꯔꯛꯀꯅꯤꯕ ꯍꯥꯏꯕꯗꯤ ꯏꯁꯇ꯭ꯔꯦꯟꯖꯔꯗꯕꯨ ꯏꯁꯇ꯭ꯔꯦꯟꯖꯔꯗ ꯀꯔꯤꯒꯤ ꯀꯔꯤ ꯏꯁꯇ꯭ꯔꯦꯟꯖꯔꯗ ꯐꯣꯇꯣ ꯊꯥꯕ ꯍꯥꯏꯕꯁꯦ ꯀꯔꯤ ꯍꯥꯏꯁꯤꯔꯦ ꯔꯤꯁꯀꯤꯗꯤ ꯑꯣꯏ ꯍꯟꯗꯛꯁꯦ ꯑ ꯑꯦꯌꯥꯏ ꯃꯇꯝꯅꯤ ꯑꯗꯣ ꯑꯩꯈꯣꯏꯒꯤ ꯐꯣꯇꯣ ꯂꯧꯔꯒ ꯃꯣꯏ ꯀꯔꯤ ꯇꯧꯒꯦꯔꯥ ꯀꯔꯥ ꯇꯧꯒꯦꯔꯥ ꯍꯥꯏꯕꯗꯣ ꯈꯪꯗꯦꯕ
ꯎꯝ ꯎꯝ ꯂꯥꯎ ꯈꯨꯡꯒꯎꯝꯃꯥꯒꯦ
ꯁꯥꯟꯗꯝ
ꯀꯅꯥ ꯑꯃꯥ
ꯑꯝꯃꯒꯦ ꯎ ꯂ ꯑꯣꯟꯤꯟ ꯀꯂꯣꯇ꯭ꯔꯦ
ꯀꯔꯤ ꯋꯥꯅꯣ
ꯇꯦ ꯂꯧ ꯈꯣꯏꯕ ꯆꯠꯄꯗꯣ ꯑꯩꯈꯣꯏ ꯏꯟꯖꯤꯟꯗꯣ ꯂꯧꯕꯨꯛꯇ ꯊꯝꯃꯨꯕ ꯑꯗꯨꯗꯣ ꯀꯔꯤꯒꯤꯔ ꯏꯟꯖꯤꯟ ꯄꯣꯠꯇꯣ ꯂꯧꯕꯨꯛꯗ ꯊꯝꯃꯤꯗꯣ ꯍꯥꯏꯕ
ꯑꯣ ꯑꯣ ꯀꯔꯤꯅꯣ ꯅꯣꯏ ꯅꯣꯏꯒꯤ ꯂꯧꯕꯨꯛ ꯂꯩꯕ꯭ꯔꯥ
ꯏꯁ ꯂꯩꯥꯏꯌꯦꯍꯦ ꯑꯩꯈꯣꯢ ꯂꯧꯕꯨꯛ ꯌꯥꯝꯃꯦ ꯍꯦ
ꯑꯣ ꯀꯔꯤ ꯀꯔꯤ ꯂꯩꯕ ꯅꯣꯏ ꯂꯧꯕꯨꯛꯇ
ꯈꯣꯢ ꯂꯧꯕꯨꯛꯇꯔꯣ ꯐꯧ ꯍꯨꯟꯒꯅꯤ ꯐꯧ
ꯐꯧ ꯉꯥꯛꯇ
ꯐꯧ ꯉꯥꯛꯇꯪ ꯊꯝꯗ꯭ꯔꯗꯤ ꯏꯁꯤꯡ ꯏꯁꯤꯡꯒꯤ ꯂꯧꯗꯣ ꯇꯝꯄꯥꯛꯀꯤ ꯂꯧꯗꯣ
ꯑꯣ
ꯄꯥꯝꯂꯧꯗꯤ ꯇꯧꯗꯦ ꯇꯧꯐꯝꯁꯨ ꯂꯩꯇꯦ ꯂꯩꯇꯦ ꯑꯩꯈꯣꯏꯔꯣꯝꯗ
ꯑꯦ ꯌꯥꯝ ꯐꯩꯌꯦ ꯂꯧ ꯇꯧꯕꯅ
ꯍꯥ
ꯂꯥꯎ ꯇꯧꯕꯅ ꯌꯥꯝ ꯐꯩꯕ ꯆꯦꯡ ꯂꯧꯔꯒ ꯆꯥꯕ ꯁꯨꯔꯛꯄꯨꯗꯤꯀꯣ
ꯑꯦ ꯑꯗꯨꯗꯤ ꯏꯕꯥꯅꯤ ꯇꯧꯃꯤꯟꯅꯁꯦꯅ ꯈꯔ ꯈꯔ ꯂꯥꯛꯑꯣ ꯃꯇꯦꯡ ꯄꯥꯡꯕ ꯂꯥꯛꯑꯣꯅꯣ ꯍꯌꯦꯡꯋꯥꯢ ꯂꯣꯛꯑꯀꯥꯟꯗ ꯈꯔ ꯈꯔ ꯄꯤꯒꯦ
ꯀꯔꯤꯔꯥ ꯑꯩꯈꯣꯏꯗꯤ ꯂꯧ ꯁꯨꯕ ꯍꯩꯇꯦ
ꯢꯁ ꯂꯥꯛꯑꯒ ꯑꯗꯨꯝ ꯁꯨꯔꯗꯤ ꯍꯩꯒꯅꯤ
ꯍꯩꯇꯦ
ꯔꯤ ꯑꯦ ꯏꯁꯀ꯭ꯋꯥꯔ ꯄ꯭ꯂꯁ ꯕꯤ ꯏꯁꯀ꯭ꯋꯥꯔ ꯀ ꯄꯥꯟꯕ ꯅꯠꯇꯦ ꯃꯤꯠꯅ ꯎꯔꯒ ꯈꯪꯕ ꯊꯕꯛꯅꯤ ꯂꯧꯗꯤ
ꯈꯪꯗꯦ ꯑꯗꯨꯒꯤꯅꯤ ꯑꯗꯨ ꯇꯥꯛꯄꯤꯔꯁꯨ ꯈꯪꯉꯣꯏꯗ ꯑꯩꯈꯣꯏꯗꯤ ꯀꯔꯤ ꯍꯥꯏꯁꯤꯔꯥ
ꯏꯁ ꯈꯪꯒꯅꯤ ꯆꯩ ꯄꯥꯏꯔꯒ ꯇꯥꯛꯄꯤꯔꯗꯤ ꯈꯪꯒꯅꯤ꯫
ꯇꯥꯛꯄꯤꯔꯁꯨ ꯈꯪꯉꯣꯢꯌ‌ꯦ ꯀꯔꯤ ꯍꯥꯏꯁꯤꯔ ꯑꯈꯣꯏꯗꯤ ꯑꯥ ꯆꯤꯡꯗ ꯂꯩ꯫ ꯑꯥ ꯆꯤꯡꯗ ꯂꯩꯔꯁꯨ ꯂꯧ ꯁꯨꯗꯦꯅ ꯑꯈꯣꯏꯗꯤ ꯑꯗꯨꯝ ꯆꯦꯡꯗꯣ ꯑꯥ ꯏꯝꯐꯥꯜꯗꯒꯤ ꯄꯨꯔꯛꯄꯗꯣ ꯃꯤꯇꯩꯩ ꯆꯦꯡꯗꯣ꯫ ꯑꯗꯨꯝ ꯂꯧꯔꯒ ꯆꯥꯏꯌꯦ ꯑꯗꯨꯒꯤ ꯂꯧ ꯁꯨꯕꯒꯨꯝꯕꯗꯨ ꯇꯧꯗꯦ꯫
ꯂꯤꯆꯩ ꯂꯤꯆꯩꯅ ꯄꯥꯏꯔꯒ ꯅꯪ꯫ ꯃꯅꯤꯡꯗ ꯄꯣꯛ ꯑꯁꯤ ꯁꯨꯃꯥꯏꯅ ꯇꯧꯑꯣ ꯑꯁ꯫
ꯍꯨꯝ ꯑꯗꯨꯃꯥꯏꯅ ꯐꯨꯔꯒ ꯇꯥꯛꯄꯤꯔꯒ ꯑꯈꯣꯏ ꯁꯨꯗꯧ ꯃꯥꯟꯕ꯭ꯔꯣ꯫
ꯏꯁ ꯏꯁ ꯅꯝꯐꯨ ꯁꯨꯕ ꯇꯥꯕꯅꯤ꯫
ꯅꯝꯐꯨꯗ ꯁꯨꯅꯤꯡꯉꯥꯏ ꯈꯣꯏ ꯀꯔꯤꯅ ꯎꯕ꯭ꯔꯥ꯫
ꯍꫭꯏ ꯂꯩꯁꯥꯕꯤ ꯑꫭꯏꯅ ꯎꯨꯋ‌ꯦ꯫
ꯃꯤꯅꯥꯏꯅꯦꯅ ꯎꯕ꯭ꯔꯣ ꯅꯪ ꯐꯨꯔꯒ꯫
ꯂꯩꯁꯥꯕꯤ ꯂꯩꯁꯥꯕꯤꯅ ꯑꯣꯏꯕꯒꯤ ꯂꯩꯁꯥꯕꯤ ꯂꯩꯁꯥꯕꯤ ꯑꯣꯏꯅ ꯎꯨꯕꯒꯤ꯫
ꯅꯨꯄꯥꯁꯨ ꯂꯥꯎ ꯁꯨꯔꯣꯢ ꯏꯕꯨꯡꯉꯣ ꯃꯇꯝꯁꯤ ꯌꯥꯝ ꯆꯥꯎꯈꯠ꯫ ꯃꯇꯝꯁꯤ ꯌꯥꯝ ꯆꯥꯎꯈꯠꯈ꯭ꯔꯝꯅꯦ꯫ ꯃꯩꯇꯩ ꯆꯦꯡ ꯑꯍꯥꯎ ꯑꯍꯥꯎꯕꯗꫭ ꯂꯩꯔꯒ ꯆꯥꯒꯅꯤ꯫
ꯇꯥꯕ꯭ꯔꯣ꯫
ꯇꯥꯏꯌꯦ꯫
ꯌꯨꯝ ꯄꯥꯜꯂꯗꯤ ꯊꯕꯛ ꯁꯨꯔꯅꯨ꯫ ꯅꯨꯡꯉꯥꯏꯅ ꯂꯩꯌꯨ ꯅꯪ ꯅꯨꯄꯥꯅ ꯅꯪ ꯍꯤꯔꯣꯅ ꯄꯨꯔꯛꯑꯅꯤ꯫
ꯑꯗꯨꯅꯦ ꯁꯨꯗ꯭ꯔꯁꯨ ꯌꯥꯔꯦꯅ ꯊꯕꯛ ꯑꯗꯨ ꯑꯗꯨꯗ꯫ ꯂꯧꯗ ꯅꯣꯏꯅ ꯐꯨꯔꯒ ꯑꯗꯨ ꯇꯧ ꯑꯗꯨ ꯇꯧ ꯑꯗꯨ ꯇꯧꯕꯒꯤ ꯗꯔꯀꯥꯔ꯫
ꯑꯩ ꯍꯥꯏꯗꯤ ꯂꯩꯁꯥꯕꯤ ꯑꯣꯏꯔꯀꯥꯟꯗ ꯍꯥꯏꯕꯅꯦ‌꯫
ꯑꯗꯨ ꯀꯥꯟꯅꯗ‌ꯦ꯫
ꯀꯥꯟꯅꯩ꯫
ꯑꯩꯈꯣꯏꯒꯤ ꯂꯧꯗ ꯐꯥꯎ ꯑꯗꯨꯃꯥꯏꯅ ꯇꯧꯗꯦ ꯃꯤꯉꯣꯟ ꯃꯤꯒꯤ ꯂꯧ ꯆꯠꯂꯒ ꯑꯗꯨꯃꯥꯏꯅ ꯫ ꯇꯧꯗ ꯅꫭ
ꯑꯁ ꯑꯩꯗꯤ ꯑꯗꯨꯃꯥꯏꯅ ꯇꯧꯕꯅꯤ ꯂꯩꯁꯥꯕꯤꯁꯤꯡ
ꯅꯪꯗꯤ ꯇꯧꯑꯣ ꯍꯣꯏ ꯅꯣꯏ ꯈꯨꯟꯒꯤ ꯃꯤ
ꯅꯪꯕꯨ ꯍꯥꯟꯅ ꯇꯧꯔꯒꯦ ꯃꯊꯪ ꯃꯊꯪ ꯀꯔꯤ ꯃꯊꯦꯟ ꯊꯣꯡꯗꯣꯏꯅꯣ ꯅꯣꯏꯗꯤ
ꯃꯊꯤ ꯃꯊꯤ ꯌꯦ ꯉꯁꯤꯗꯣ ꯑꯂꯨ ꯐꯨꯠꯂꯒ ꯉꯥ ꯊꫭꯛ ꯉꯥ ꯏꯟꯁꯥꯡ ꯊꯣꯛꯄ꯭ꯔꯥ ꯌꯦꯡꯒꯦ
ꯉꯔꯤ ꯍꯥꯞꯄꫭ ꯑꯗꯨꯗꯤ ꯊꫭꯛꯂꯛꯀꯅꯤ
ꯉꯥꯔꯤ ꯆꯥꯗꯦ ꯑꯩ
ꯎꯝ
ꯀꯝꯄ꯭ꯂꯦꯛꯁꯟ ꯃꯥꯡꯒꯅꯤꯌꯦ ꯄꯪꯆꯥ ꯆꯥ ꯄꯪꯊꯥꯛ ꯄꯪꯆꯥ ꯆꯥ ꯄꯪꯊꯛ ꯊꯛ ꯌꯥꯄꯣꯠ ꯅꯠꯇꯦ ꯍꯋꯥꯏ ꯑꯥ ꯀꯝꯄ꯭ꯂꯦꯛꯁꯟ ꯃꯥꯡꯒꯅꯤꯕ
ꯁꯦꯁ ꯑꯁ ꯌꯥꯝ ꯐꯖꯔꯝꯗꯧ ꯃꯥꯜꯂꯦꯍꯦ
ꯐꯖꯕꯅꯦ ꯃꯩꯌꯥ ꯆꯧꯗ꯭ꯔꯤ ꯃꯥꯟꯕꯅꯦ
ꯋꯥ ꯃꯩꯌꯥ ꯆꯧꯗ꯭ꯔꯤ ꯃꯥꯂꯦ ꯍꯥꯏꯕ ꯑꯁ ꯃꯩꯌꯥ ꯆꯧꯗ꯭ꯔꯤ꯫ ꯃꯁꯛꯇꯤ ꯄꯥꯝꯗꯦ ꯃꯥ ꯈꯣꯟꯖꯦꯜꯗꯣ ꯄꯥꯝꯃꯦ
ꯃꯥ ꯈꯣꯟꯖꯦꯜ ꯈꯛꯇ ꯄꯥꯝꯃꯦ ꯃꯩꯌꯥ ꯆꯥꯗ꯭ꯔꯣꯏꯗꯤ ꯇꯥꯏ ꯀꯁ꯭ꯔꯥ ꯊꯥꯏꯅꯈꯩꯒꯤ꯫ ꯏꯁꯇꯥꯔꯅꯤꯗꯅ ꯃꯁꯛ ꯐꯖꯕꯗ ꯃꯟꯗꯥꯒꯨꯝꯕꯅꯦ ꯑꯩꯁꯦ꯫ ꯀꯃꯂꯥ ꯃꯟꯗꯥꯅ ꯉꯝꯄꯣꯠ ꯅꯠꯇ‌ꯦ
ꯉꯝꯃꯦꯍꯦ ꯏꯁ ꯕꯤꯖꯨꯅ ꯉꯝꯃꯦ ꯏꯁ ꯕꯤꯖꯨ ꯁꯨꯆꯤꯇ꯭ꯔꯥ ꯑꯁ ꯕꯂꯥ꯫ ꯒꯦꯄꯦꯂꯤꯅꯥ ꯑꯁ ꯃꯌꯥꯝ ꯊꯣꯛꯂꯛꯑꯦ꯫ ꯂꯝꯕꯤ ꯋꯥꯛꯀꯤꯡ ꯆꯠꯂꯒ ꯂꯩꯌꯦ ꯏꯚꯤꯅꯤꯡꯋꯥꯛ꯫ ꯑꯩꯈꯣꯏ ꯌꯨꯝ ꯃꯊꯥꯛꯇ ꯀꯣ
ꯆꯥꯛ ꯆꯥꯕ ꯂꯣꯏꯔꯒ ꯆꯠꯄ ꯇꯥꯏꯞꯇꯔꯣ
ꯎꯝ ꯆꯥꯕ ꯂꯣꯏꯔꯒ ꯑꯃꯨꯛ ꯁꯦꯀꯦꯟ ꯔꯥꯎꯟ ꯆꯪꯅꯤꯡꯉꯥꯏ
ꯑꯣꯝ ꯐꯔꯦ ꯅꯣꯏ ꯅꯨꯄꯥꯗꯤ ꯑꯗꯨꯝ ꯆꯥꯛ ꯌꯥꯝ ꯌꯥꯝ ꯆꯥꯏꯀꯣ ꯑꯗꯨ ꯊꯕꯛꯇꯨꯗꯤ
ꯑꯁ ꯆꯥꯛ ꯌꯥꯝ ꯌꯥꯝ ꯆꯥꯕꯅꯦꯍꯦ ꯏꯁ ꯄ꯭ꯂꯦꯠ ꯑꯅꯤ ꯑꯍꯨꯝ ꯆꯥꯕꯅꯦꯍꯦ ꯑꯃꯥ ꯆꯥꯔꯀꯥꯟꯗ ꯅꯪ ꯅꯣꯡ ꯅꯤꯅꯤ ꯍꯨꯝꯅꯤꯃꯨꯛ ꯆꯥꯒꯗꯕ
ꯑꯗꯨꯗꯤ ꯑꯁ ꯅꯪ ꯂꯥꯎ ꯁꯨꯗ꯭ꯔꯗꯤ ꯌꯥꯗꯦꯅꯦ ꯆꯥꯛ ꯑꯗꯨꯃꯥꯏ ꯌꯥꯝ ꯆꯥꯔꯗꯤ ꯅꯕꯨꯛ ꯀꯪꯉꯅꯤ ꯂꯥꯎ ꯁꯨꯁꯤ
ꯁꯨꯒꯗꯥꯕꯅꯦ ꯑꯁ ꯅꯪꯕꯨ ꯑꯃꯔꯛ ꯈꯨꯄꯥꯛꯅ ꯊꯥꯈ꯭ꯔꯕ ꯑꯁ ꯅꯪꯁꯦ ꯑꯥ ꯄꯥꯏꯈꯔꯅꯤ
ꯎꯝ
ꯒꯌ꯭ꯥꯟꯒꯥꯁꯤ ꯂꯣꯏ ꯃꯥꯡꯈꯤꯗꯣꯏꯅꯦ ꯀ꯭ꯂꯥꯁ ꯑꯦꯗꯒꯤ ꯑꯃꯨꯛ ꯍꯧꯔꯛꯈꯤꯗꯣꯏꯅꯤꯅ
ꯑꯗꯨꯗꯃꯨꯛ ꯌꯦꯡꯕ ꯇꯥꯔꯦꯗꯅ ꯑꯗꯣ ꯅꯪ ꯏꯚꯤꯅꯤꯡ ꯋꯥꯛ ꯆꯠꯂꯗꯤ ꯆꯠꯈ꯭ꯔꯣꯀꯣ ꯑꯗꯨꯗꯤ ꯑꯩꯈꯣꯏꯁꯨ ꯁꯤ ꯃꯤꯒꯤ ꯄꯣꯠ ꯄꯤꯅꯤꯡꯉꯥꯏ ꯂꯩꯕ
ꯃꯤꯒꯤ ꯄꯣꯠ ꯊꯤꯅꯤꯡꯉꯥꯏ ꯂꯩꯕ
ꯑꯣ ꯑꯣ ꯇꯨꯒꯤ ꯊꯤꯟꯕ ꯆꯠꯀꯦ
ꯍꯣꯏ ꯍꯣꯏ ꯍꯣꯏ ꯍꯣꯏ ꯊꯤꯟꯕ ꯂꯣꯏꯔꯒ ꯑꯃꯨꯛ ꯇꯧꯔꯛꯑꯣ
ꯍꯣꯏ ꯍꯣꯏ
ꯎꯝ ꯊꯝꯈ꯭ꯔꯣ ꯊꯝꯈ꯭ꯔꯣ
ꯅꯪꯅ ꯊꯝꯕꯤꯌꯣ ꯄ꯭ꯂꯤꯖ
ꯍꯣꯏ ꯍꯣꯏ ꯊꯝꯕꯤꯒꯦ ꯑꯩꯅ